ꯂꯣ ꯑ ꯇꯥꯏꯌꯦ ꯀꯩꯗꯧꯔꯤꯅꯣ
ꯑꯁ ꯍꯧꯖꯤꯛ ꯃꯛꯅ ꯑꯈꯣꯏ ꯑꯍꯨꯝꯗꯣ ꯁꯤ ꯃꯔꯤꯡ ꯆꯤꯡꯗ ꯆꯠꯂꯒ ꯍꯜꯂꯛꯑꯒ ꯇꯨꯝꯃꯦ
ꯑꯁ ꯅꯨꯡꯉꯥꯏꯌꯦꯅꯦ
ꯅꯨꯡꯉꯥꯏꯇꯦ ꯑꯁ ꯉꯥꯔꯥꯡ ꯐꯖꯅ ꯇꯨꯝꯗꯕꯗꯤ ꯌꯥꯝ ꯋꯥꯏ
ꯎꯝ ꯕꯣꯜ ꯌꯦꯡꯕ꯭ꯔꯣ
ꯌꯦꯡꯕꯒꯤꯅꯦ ꯋꯥ
ꯎꯝ ꯉꯁꯤ ꯃꯣꯅꯤ
ꯃꯣꯔꯅꯤꯡꯒꯤꯁꯨ ꯅꯨꯡꯗꯥꯡꯒꯤꯁꯨ ꯌꯦꯡꯕꯅꯦ
ꯅꯨꯡꯉꯥꯏꯌꯦꯅꯦ ꯅꯣꯏꯗꯤ ꯃꯤ ꯌꯥꯝꯕꯒꯤ ꯌꯦꯡꯕ ꯅꯨꯡꯉꯥꯏꯔꯝꯅꯤ ꯎꯝ ꯑꯟꯂꯤꯃꯤꯇꯦꯠꯅꯤꯅ ꯃꯤ ꯑꯗꯨꯝ ꯂꯩ ꯂꯔꯤꯛ ꯇꯨꯝ ꯌꯦꯡꯅꯤ ꯍꯌꯦꯡꯗꯤ
ꯑꯣ ꯍꯌꯦꯡ ꯑꯃꯨꯛ ꯗꯔꯝ ꯂꯩꯕ꯭ꯔꯥ
ꯍꯣꯏ ꯂꯩꯌꯦ ꯄꯥꯏ ꯂꯩꯇꯦ ꯈꯣꯏꯗꯤ
ꯅꯨꯡꯉꯥꯏꯕ꯭ꯔꯥ ꯑꯍꯥꯟꯕ ꯊꯥꯕꯗꯨ
ꯀꯥꯏꯗꯒꯤ ꯑꯣꯖꯥꯅ ꯏꯝꯄꯣꯔꯇꯦꯟ ꯈꯔ ꯄꯤꯕ ꯑꯗꯨ ꯌꯦꯡꯉ ꯂꯥꯛꯁꯨ ꯂꯥꯛꯇꯦ ꯗꯩꯅꯥ ꯑꯥ ꯕꯥꯅꯤꯖꯦ ꯈꯥꯞꯀꯦ ꯇꯧꯏ
ꯌꯥꯝ ꯅꯨꯡꯉꯥꯏꯇꯦꯅ ꯍꯥꯏꯗꯤ ꯍꯥꯏꯕꯅꯦ
ꯎꯝ ꯅꯨꯡꯉꯥꯏꯇꯦ ꯀꯥꯢꯗꯒꯤ ꯑꯣꯖꯥꯗꯣ ꯈꯪꯉꯦꯗ ꯃꯗꯨꯕꯨꯗꯤ ꯑꯗꯨ ꯑꯣꯏꯔꯁꯨ
ꯄꯥꯁ ꯄꯨ ꯇꯧꯔꯥꯗꯤ ꯌꯥꯔꯦ ꯑꯦꯛꯖꯥꯝ ꯂꯣꯏꯔꯣ ꯅꯣꯏꯒꯤ ꯍꯥꯏꯅꯥꯎꯗꯨ ꯑꯃꯨꯛ ꯆꯥꯅꯤꯡꯈꯔꯦ
ꯑꯩꯈꯣꯏꯒꯤꯗꯣ ꯂꯣꯏ ꯃꯨꯟꯈ꯭ꯔꯦꯅꯦ
ꯑꯗꯨꯅꯦ ꯂꯥꯎꯕ ꯂꯥꯛꯈꯤ ꯂꯥꯛ ꯂꯥꯛ ꯂꯥꯛꯀꯦꯗ ꯑꯗꯨꯗꯤ ꯄꯤꯒꯦꯔꯣ
ꯑꯁꯤ ꯑꯈꯣꯏ ꯃꯅꯥꯛꯀꯤꯗꯣ ꯌꯥꯝ ꯂꯩꯌꯦ ꯅꯣꯏ ꯑꯁ ꯀꯩꯅꯣꯒꯨꯝꯕ ꯂꯩꯔꯗꯤ ꯐꯕ ꯏꯁꯇꯤꯔꯒꯨꯝꯕ ꯀꯣ
ꯑꯣ ꯊꯤꯡꯆꯥꯏꯒꯨꯝꯕ ꯄꯥꯏꯔꯒ ꯂꯥꯎꯕ ꯌꯥꯗ꯭ꯔꯣ
ꯑ ꯃꯣꯏꯗꯣ ꯑꯗꯨꯃꯥꯏꯅ ꯇꯧꯔꯗꯤ ꯃꯅꯨꯡꯗ ꯃꯤ ꯃꯤ ꯌꯨꯝꯗꯀꯣ ꯆꯪꯕ
ꯑꯣ ꯃꯣꯏꯒꯤ ꯌꯨꯝꯗ ꯆꯪꯔꯒ ꯂꯧꯕ ꯅꯠ ꯌꯥꯕ ꯅꯠ
ꯎꯝ ꯒꯦꯠ ꯊꯤꯡꯉꯦ ꯃꯣꯏꯗꯤ ꯃꯤ ꯂꯩꯇꯦ ꯑꯗꯨꯒꯤꯅꯦ
ꯑꯣ ꯑꯣ ꯒꯦꯠꯇꯣ ꯒꯦꯠꯇꯣ ꯆꯪꯕ ꯌꯥꯗꯕ꯭ꯔꯣ
ꯌꯥꯗꯦ ꯊꯥꯏꯔꯒꯤ ꯒꯦꯠꯇꯣ ꯂꯣꯟ ꯃꯤ ꯐꯨꯅꯤ ꯑꯗꯨꯃꯥꯏꯅ ꯇꯧꯔꯗꯤ
ꯒꯦꯠꯗꯤ ꯃꯆꯥ ꯃꯆꯥꯒꯨꯝꯕ ꯇꯧꯔꯗꯤ ꯈꯪꯅꯥꯕ ꯌꯨꯝ ꯑꯣꯏꯔꯗꯤ ꯀꯥꯏꯗꯦꯅ
ꯑꯣꯝ ꯁꯤ ꯑꯩꯈꯣꯏ ꯅꯍꯥꯟ ꯑꯩꯅ ꯎꯠꯄꯤꯕꯗꯣ ꯅꯪ ꯈꯪꯕ ꯈꯪꯉꯝꯅꯤ
ꯎꯝ ꯑꯁ ꯄꯃꯨꯋꯦ ꯌꯥꯝ ꯃꯨꯜꯂꯗꯤ ꯅꯣꯢꯁꯨ ꯆꯥꯕ ꯐꯪꯗꯤ ꯐꯪꯕ꯭ꯔꯥ
ꯐꯪꯗ‌ꯦ ꯂꯧꯕ ꯌꯥꯗꯕꯩꯅꯤꯅꯦ ꯆꯩꯁꯨ ꯂꯩꯇꯦ ꯑꯗꯨꯗꯤ ꯆꯩꯗꯣ ꯀꯩꯅꯣ ꯎꯝ ꯑꯁꯤꯔꯥꯎ ꯁꯦꯝꯕꯗꯣ ꯃꯣꯏꯅ ꯆꯩꯗ ꯀꯩꯅꯣ
ꯑꯣ ꯑꯣ ꯀꯨꯝꯅꯒꯨꯝꯕ
ꯍꯣꯏ ꯎꯝ ꯑꯗꯨ ꯂꯩꯔꯗꯤ ꯂꯧꯕ ꯌꯥꯕ
ꯎꯝ ꯑꯗꯨ ꯁꯦꯝꯒ ꯂꯧ ꯂꯛꯁꯤꯔ ꯈꯪꯗ‌ꯦꯗ ꯑꯗꯨꯕꯨꯗꯤ
ꯁꯦꯝꯃꯣ ꯁꯦꯝꯃꯒ ꯂꯧꯕ ꯌꯥꯏꯌꯦ ꯑꯗꯨ ꯁꯦꯝꯕꯗꯤ ꯑꯗꯨꯝ ꯂꯥꯏꯕꯅꯦ ꯃꯨꯟꯕꯒꯤꯀꯣ ꯂꯧꯕꯅꯨꯉꯥꯏꯒꯅꯦꯕ
ꯍꯣꯏ ꯑꯄꯥꯏꯔꯗꯤ ꯇꯥꯈ꯭ꯔꯅꯤ
ꯑꯗꯨꯅꯦ ꯃꯨꯟꯈ꯭ꯔꯦ ꯄꯥꯝꯃꯨꯑꯋ‌ꯦ ꯃꯣꯏꯁꯨ ꯆꯥꯗꯦ
ꯎꯝ
ꯄꯃꯨꯋꯦ ꯍꯣꯏ ꯅꯣꯏ ꯁꯖꯦ ꯌꯥ ꯏ ꯑꯣꯏꯖ ꯊꯝ
ꯍꯣꯏ ꯍꯌꯦꯡꯒ ꯍꯥꯏꯔꯗꯤ ꯃꯔꯤ ꯂꯩꯌꯦ ꯑꯃꯗꯤ ꯂꯣꯏꯈ꯭ꯔꯦꯅ ꯉꯔꯥꯡꯅ
ꯑꯣ
ꯉꯔꯥꯡꯗꫭ ꯕꯣꯜꯒꯤ ꯃꯔꯝ ꯈꯠꯅꯕ ꯍꯧꯕꯅꯤꯅꯦ
ꯀꯥꯏꯗꯥ
ꯎ ꯇꯦꯛꯖꯅꯗ ꯃꯤꯁꯤꯡꯁꯨ ꯕ‌ꯦꯔꯅꯤ ꯑꯁꯤ ꯑ ꯑꯁꯤ ꯁꯤꯅ ꯍꯦꯟꯅ ꯐꯩꯌ‌ꯦ ꯁꯤꯅ ꯍꯦꯟꯅ ꯐꯩꯌ‌ꯦ ꯍꯥꯏꯕ ꯅꯠꯇꯦꯕ
ꯑꯥ
ꯑꯗꯨ ꯃꯣꯏꯅ ꯑꯁ ꯍꯥꯏꯒꯠꯄꯁꯤꯅꯍꯥ ꯑꯁꯤ ꯑꯁꯤ ꯃꯇꯝꯗ ꯃꯥꯅ ꯉꯝ ꯕꯅꯦ ꯃꯥꯅ ꯉꯝꯕꯅ‌ꯦ ꯍꯥꯏꯕꯗ ꯎꯝ ꯃꯤꯁꯤꯡꯁ‌ꯦ
ꯃꯣꯏ ꯃꯣꯏꯅ ꯄꯥꯝꯕ ꯇꯣꯡꯉꯥꯜꯂꯤꯗ
ꯎꯝ ꯑꯗꯨꯒꯤꯅꯦ ꯇꯣꯡꯉꯥꯜꯂꯦ ꯍꯥꯏꯔꯤꯁꯦ ꯑꯗꯣ ꯃꯣꯏꯅ ꯍꯥꯏꯕꯗꯤ ꯃꯣꯏꯒꯤ ꯄꯥꯝꯕꯗꯣ ꯄꯥꯝꯗ꯭ꯔꯗꯤ ꯃꯣꯏꯁꯨ ꯑꯩꯒꯤ ꯄꯥꯝꯕ ꯄꯥꯝꯗꯦ ꯑꯗꯨꯒꯨꯝꯕ ꯀꯣ ꯑꯗꯨꯒꯨꯝꯕ ꯇꯧꯕꯅꯦꯕ ꯑꯩꯗꯤ ꯂꯣꯏ ꯄꯥꯝꯃꯦꯕ ꯄꯥꯝꯕꯕꯨꯗꯤ ꯃꯣꯏꯅ ꯂꯥꯟꯅ ꯑꯃꯨꯛ ꯈꯟꯕ
ꯃꯣꯏ ꯃꯣꯏ ꯃꯁꯥꯅ ꯄꯥꯝꯕꯗꯨ ꯇꯣꯉꯥꯜꯂꯤꯗ
ꯑꯗꯨꯅꯦ ꯅꯝꯐꯨ ꯇꯧꯕ ꯌꯥꯗꯦꯅꯀꯣ
ꯍꫭꯏ ꯑꯦꯛꯖꯥꯝ ꯂꯥꯏꯕꯅꯤꯅ ꯑꯗꯨꯝ ꯂꯥꯏꯔꯛ ꯄꯥꯔꯝꯅꯤꯅ ꯅꯣꯏꯗꯤ
ꯏꯁ ꯈꯪꯗꯦꯗ ꯄꯥꯔꯁꯨ ꯆꯪ ꯆꯪꯗꯦ
ꯑ ꯅꯣꯏ ꯑꯉꯥꯡꯈ꯭ꯣꯏꯗ ꯂꯩꯔꯕꯅꯤꯅ ꯍꯧꯖꯤꯛꯄꯥꯎ ꯃꯣꯏꯗꯣ ꯑꯗꯨꯗ ꯂꯩꯕ꯭ꯔꯥ ꯑꯣ ꯌꯨꯝ ꯆꯠꯈ꯭ꯔꯦ
ꯎꯝ
ꯃꯤ ꯌꯥꯝ ꯌꯥꯝ꯭ꯔꯕꯅꯤꯅ ꯑꯗꯨꯗꯤ ꯍꯧꯖꯤꯛ
ꯍꯣꯏ ꯑꯍꯟ ꯑꯅꯤꯒ ꯏꯅꯥꯎꯄꯥꯒ ꯑꯩꯈꯣꯏ ꯃꯔꯤ
ꯑꯣ
ꯍꯟꯈ꯭ꯔꯦ ꯑꯃꯨꯛ ꯑꯦꯛꯖꯥꯝ ꯂꫭꯏꯔꯗꯤ ꯉꯍꯥꯛ ꯂꯩꯏꯔꯒ ꯑꯃꯨꯛ ꯂꯥꯛꯀꯅꯤꯗꯤ ꯍꯥꯏ ꯈꯪꯗꯦ ꯌꯨꯝꯗꯁꯨ ꯊꯕꯛ ꯂꯩꯕꯅꯤꯅꯀꯣ
ꯎꯝ ꯑꯗꯨꯅꯦ ꯍꫭꯏ
ꯃꯣꯏ ꯃꯣꯏ ꯑꫭ ꯀꯝꯄ꯭ꯌꯨꯇꯔ ꯀ꯭ꯂꯥꯁ ꯆꯠꯄꯅꯦꯗ ꯃꯣꯔꯅꯤꯡꯗ ꯑꯗꯨꯝ
ꯑꯣ ꯀꯝꯄꯌꯨꯇꯔ ꯀ꯭ꯂꯥꯁ ꯂꯥꯎꯕ ꯃꯤ ꯌꯥꯝꯈ꯭ꯔꯦ ꯍꯅ
ꯍꯣꯏ ꯌꯥꯝꯈ꯭ꯔꯦ ꯍꯥꯏ ꯊꯕꯛꯁꯨ
ꯑꯩꯈꯣꯏꯒꯤ ꯑꯣꯏꯔꯝꯅꯤ ꯃꯤꯁꯤꯡꯁꯦ
ꯀꯩꯅꯣꯗ ꯀꯥꯕꯅꯦ ꯋꯦꯁꯇꯔꯟꯗ ꯀꯥꯕꯅꯦ ꯅꯪ ꯑꯦꯛꯖꯥꯝ ꯇꯧꯒꯅꯤ ꯍꯥꯏꯕꯗꯣ ꯑꯗꯨꯒꯤꯅꯦ ꯑ ꯅꯍꯥꯟ ꯅꯪꯕꯨ ꯍꯪꯕꯗꯣ ꯑꯦꯛꯖꯥꯝ ꯇꯧꯕꯅ
ꯋꯦꯁꯇꯔꯟ ꯀꯣꯂꯦꯖꯇ ꯑꯦꯛꯖꯥꯝ ꯊꯥꯕ ꯌꯥꯝ ꯅꯨꯡꯉꯥꯏꯌꯦ ꯍꯥꯏꯌꯦꯅ
ꯍꯣꯏ ꯅꯍꯥꯟꯗ ꯏꯅꯥꯎꯄꯥꯅ ꯎꯝ ꯀꯣꯕꯤ ꯇꯧꯕꯄꯁꯦ ꯋꯥꯏ ꯍꯥꯏꯅꯦ
ꯑꯣ
ꯅꯣꯏꯣꯏꯅꯦ ꯏꯗ ꯋꯥꯌꯦ ꯍꯥꯏ ꯀꯇ ꯑꯩꯈꯣꯏꯅ ꯐꯪꯉꯗꯤ ꯑꯁ
ꯉꯗꯤꯦꯛ ꯄꯥꯅꯤꯡꯗꯕꯒꯤꯗꯤ ꯑꯗꯨꯝ ꯌꯥꯏꯌꯦ ꯐꯥꯏꯌꯦ
ꯎꯝ ꯉꯔꯥꯡꯗꯣ ꯑꯦꯛꯖꯥꯝ ꯇꯧꯕꯗ
ꯎꯝ
ꯅꯨꯄꯥ ꯑꯃ ꯂꯥꯁ ꯂꯣꯏꯔꯝꯗꯥꯏꯗꯀꯣ ꯃꯤꯅꯤꯠ ꯃꯉꯥꯒꯨꯝꯕ ꯋꯥꯠꯄꯗ ꯐꯪꯕꯅꯤꯅꯦ
ꯑꯗꯣ ꯑꯦꯛꯁꯄꯦꯜ ꯇꯧꯈ꯭ꯔꯕ꯭ꯔꯣ
ꯇꯧꯈ꯭ꯔꯦ ꯍꯣꯏ ꯑꯁꯤ ꯏꯃꯥꯒꯤ ꯈꯣꯡꯉꯠꯇ ꯑꯗꯨꯅꯦ ꯃꯥꯒꯤ ꯈꯣꯡꯉꯞꯇ ꯀꯣ ꯊꯝꯕ ꯃꯥꯜꯂꯦꯅꯣꯁꯨ ꯑꯗꯨꯒ ꯃꯥꯒꯤ ꯈꯣꯡꯗ ꯑꯗꯨꯝ ꯊꯥꯡꯒꯠꯂꯒ ꯌꯦꯡꯕ
ꯑꯣꯖꯥꯁꯤꯡꯁꯨ ꯅꯨꯡꯁꯤꯕ ꯌꯥꯏꯔ ꯂꯥꯁ ꯁꯦꯃꯤꯁꯇꯔ ꯑꯣꯏꯕꯅꯤꯅ
ꯑꯗꯨꯅꯦ ꯌꯥꯕꯅꯦ
ꯑꯇꯣꯞꯄ ꯀꯣꯂꯦꯖꯇꯨ ꯀꯝꯄꯦꯌꯔ ꯇꯧꯔꯗꯤ ꯑꯩ꯭ꯋꯥꯏꯗꯤ ꯌꯥꯝ ꯐꯩꯌꯦ ꯍꯣꯏ ꯀꯣꯄꯤ ꯇꯧꯕꯗꯣ ꯌꯥꯎ ꯍꯥꯏꯕꯒꯤ ꯅꯠꯇꯤ ꯅꯠꯇꯦꯕ ꯑꯗꯨ ꯑꯣꯏꯔꯁꯨ ꯂꯩꯌꯦꯅ
ꯍꯣꯏ ꯑꯗꯨꯝ ꯈꯔ ꯈꯔꯗꯤ ꯌꯦꯡꯕꯤꯕ ꯌꯥꯕꯅꯤ
ꯎꯝ
ꯑꯦꯝ ꯑꯦꯁꯨ ꯑꯃ ꯐꯥꯏ ꯍꯥꯏꯌꯦ ꯑꯦꯝ ꯑꯦꯒ ꯇꯧꯃꯤꯟꯅꯕꯅꯦ ꯑꯩꯈꯣꯏ
ꯑꯣ ꯑꯣ
ꯏꯃꯦꯁꯨ ꯐꯥꯏꯌꯦꯦ ꯑꯗꯣ ꯂꯥꯁ ꯃꯤꯅꯤꯠ ꯂꯣꯏꯔꯝꯗꯥꯏꯗꯅꯦ ꯃꯤꯅꯤꯠ ꯃꯉꯥꯒꯨꯝꯕ ꯈꯛ ꯉꯥꯏꯔꯦ ꯑꯗꯣ ꯑꯣꯖꯥꯁꯨ ꯃꯅꯥꯛꯇ ꯂꯦꯞꯄꯒ ꯂꯩꯕ ꯀꯤꯕ ꯀꯤꯕ ꯂꯩꯗꯕ ꯃꯥꯜꯂꯦ ꯑꯗꯨ ꯅꯨꯄꯥꯗꯣ ꯅꯨꯄꯥꯅꯦ ꯑꯗꯣ
ꯁ ꯁꯣ ꯑꯣꯖꯥ ꯂꯥꯛꯑꯣ ꯗ ꯀꯔꯤꯒꯤ ꯂꯊ ꯊꯣꯛꯄ꯭ꯔ ꯀꯣꯕꯖꯥꯅꯤ ꯌꯦꯡꯉ
ꯑꯗꯨꯅꯦ ꯌꯥꯕꯅꯦ ꯃꯥꯁꯨ ꯃꯅꯥꯛꯇ ꯑꯗꯨꯝ ꯂꯦꯕꯒ ꯂꯩ ꯑꯩ ꯃꯅꯤꯡꯗ ꯂꯩꯔꯤꯕꯕꯅꯦꯕ ꯅꯨꯄꯥꯗꯣ ꯐꯇꯣ ꯅꯝꯕꯅꯤ ꯌꯦ꯭ꯔꯣ
ꯑꯣ
ꯎꯝ ꯁꯤ ꯈꯜꯂ
ꯀ ꯄꯨꯔꯛꯄꯒꯦꯔꯥ ꯐꯣꯟ ꯄꯨꯔꯛꯄꯒꯦꯔꯥ
ꯆꯦꯅꯦ ꯃꯥꯒꯤ ꯈꯣꯡꯎꯞꯇ ꯍꯥꯞꯄ
ꯑ
ꯎꯝ
ꯑꯩꯈꯣꯏ ꯀꯂꯁꯨ ꯇꯜꯂꯒ ꯌꯥꯝ ꯐꯩꯕ ꯅꯣꯏꯅ ꯃꯣꯏꯁꯨ ꯀꯣꯁꯨ ꯆꯥꯅꯁꯨ ꯂꯧꯕꯕꯤꯕ ꯅꯠꯇꯦ
ꯑꯗꯨꯅꯦ ꯑꯩ ꯑꯩꯈꯣꯏ ꯖꯤꯛꯏ ꯏꯪꯂꯤꯁꯇꯣ ꯀ꯭ꯂꯥꯁ ꯁꯔꯨꯛ ꯇꯔꯥꯗꯒꯤ ꯑꯅꯤꯈꯒꯨꯝꯕ ꯀ꯭ꯂꯒ꯭ꯂꯥꯁ ꯂꯧꯕ ꯑꯗ ꯑꯩꯈꯣꯏ ꯇꯧꯕꯅꯦꯕ ꯁꯥꯔ ꯂꯥꯁ ꯑꯦꯛꯖꯥꯝ ꯂꯥꯛꯇ꯭ꯔꯤꯉꯩꯗ ꯃꯃꯥꯡꯗ ꯀ꯭ꯂꯥꯁ ꯑꯕꯥꯒꯨꯝꯕ ꯂꯥꯁ ꯀ꯭ꯂꯥꯁꯀꯤ ꯇꯧꯁꯦ꯫ ꯑꯩꯈꯣꯏꯁꯨ ꯒ꯭ꯌꯥꯟ ꯇꯥꯗꯕ ꯂꯩ ꯍꯥꯏꯔꯒ ꯃꯦꯁꯦꯁ ꯔꯤꯄ꯭ꯂꯥꯏ ꯇꯧꯗꯣꯏꯅꯦ ꯌꯦꯡꯗꯦ ꯌꯦꯡꯕꯤꯕ꯫ ꯑ ꯉꯥꯛꯄꯅꯦ ꯑꯣꯖꯥꯁꯨ ꯍꯁ ꯑꯣ ꯗꯤ ꯄꯨꯕ ꯌꯥꯝ ꯏꯍ ꯏꯌꯣ ꯂꯩꯕꯗꯣ
ꯃꯣꯏꯁꯦ ꯄꯩꯁꯥ ꯈꯛꯇꯤ ꯄꯥꯝꯕꯒꯤꯅꯤꯅ
ꯑꯗꯨꯅꯦ꯫ ꯑꯣꯖꯥꯅꯁꯨ ꯍꯥꯏꯕꯅꯦꯕ ꯅꯣꯏꯗꯤ ꯅꯣꯏ ꯑꯣꯖꯥꯗꯣ ꯍꯩꯁ ꯑꯣ ꯇꯤ ꯄꯨꯕꯅꯤꯅ ꯊꯕꯛ ꯌꯥꯝꯆꯜꯂꯝꯃꯅꯤ ꯑꯗꯨ ꯁꯥꯔꯨꯛ ꯏꯝꯄꯣꯔꯇꯦꯟ ꯈꯔ ꯅꯤꯔꯨꯔꯣꯅ ꯍꯥꯏꯕꯗꯨ ꯑꯗꯨꯒ ꯍꯪꯅꯕ ꯄꯤ ꯗꯤ ꯑꯦꯐ ꯈꯛ ꯊꯥꯔꯛꯑꯦꯅꯦ ꯑꯗꯨꯁꯨ ꯁꯥꯡꯗꯣ
ꯂꯥꯛꯇ꯭ꯔꯗꯤ ꯑꯃꯨꯛ ꯊꯥꯔꯒ
ꯎꯝ ꯑꯩꯈꯣꯏ ꯀ꯭ꯂꯥꯁ ꯀ꯭ꯂꯥꯁ ꯇꯧꯕꯗꯨꯁꯨ ꯀꯣꯜ ꯇꯧꯕꯅꯦꯕ ꯃꯥꯕꯨ ꯑꯗꯨꯝ ꯌꯦꯖꯔꯒ ꯁꯥꯔ ꯑꯩꯈꯣꯏ ꯂꯥꯛꯑꯦ ꯂꯥꯛꯀꯗ꯭ꯔꯥ ꯍꯥꯏꯒ ꯔꯤꯄ꯭ꯂꯥꯏꯁꯨ ꯇꯧꯗꯦ ꯇꯦꯛꯁꯁꯨ ꯀꯣꯁꯨ ꯄꯩꯈꯥꯠꯇꯦ ꯉꯥꯏ ꯉꯥꯏꯔꯒ ꯑꯩꯈꯣꯏ ꯄꯨꯡ ꯃꯔꯤ ꯄꯨꯡ ꯃꯔꯤ ꯃꯈꯥꯏꯗ ꯃꯔꯤ ꯃꯔꯤ ꯃꯈꯥꯏ꯫ ꯃꯔꯤꯗꯅꯦꯕ ꯑꯩꯈꯣꯏ ꯖꯤꯛꯏꯗꯣ ꯑꯗꯨ
ꯑꯧ ꯌꯥꯗ꯭ꯔꯣ ꯅꯣꯏꯁꯨ ꯄ꯭ꯔꯦꯟꯁꯄꯥꯎꯒꯨꯝꯕꯗ ꯆꯠꯂꯒꯣ꯫
ꯑꯩꯣꯏꯁꯨ ꯑꯗꯨꯝ ꯇꯧꯗꯕꯒꯤꯅꯦ ꯃꯤꯁꯨ ꯌꯥꯝꯗꯕꯒꯤꯀꯣ
ꯑꯗꯨ ꯑꯣꯏꯔꯁꯨ ꯅꯣꯏꯅ ꯃꯤ ꯑꯃ ꯑꯅꯤ ꯈꯛꯇ ꯑꯣꯏꯔꯁꯨ ꯀꯝꯄ꯭ꯂꯦꯟ ꯇꯧꯔꯗꯤ ꯃꯥꯗꯣ ꯏꯀꯥꯏꯒꯅꯤ꯫
ꯇꯟꯕꯗꯣ ꯍꯦꯟꯖꯤꯟꯕꯗꯣ꯫ ꯑꯩꯈꯣꯏ ꯑꯩꯈꯣꯏ ꯒ꯭ꯔꯨꯞꯇꯁꯨ ꯔꯤꯄ꯭ꯂꯥꯏ ꯇꯧꯗꯦ ꯑꯩꯈꯣꯏꯅ ꯂꯥꯛꯇ꯭ꯔꯗꯤ꯫ ꯃꯤ ꯂꯥꯛꯇꯦ ꯑꯃꯝꯇ ꯍꯥꯏꯔꯛꯀꯅꯤ ꯑꯃꯨꯛ ꯀ꯭ꯂꯥꯁ ꯂꯩꯌꯦꯦ ꯂꯩꯇꯦꯁꯨ ꯍꯥꯏꯔꯛꯇ꯭ꯔꯒ
ꯎꯝ ꯔꯤꯄ꯭ꯂꯥꯏ ꯄꯤꯌꯨꯅ ꯅꯣꯏꯁꯨ ꯃꯥꯅ ꯐꯖꯥꯅ ꯍꯥꯏꯗꯕꯒꯤꯅꯦꯅ꯫
ꯐꯪꯗ꯭ꯔꯦ ꯀꯣꯂꯦꯖꯁꯦ ꯆꯥꯛ ꯆꯥꯡ ꯊꯣꯡꯉꯨꯕꯣ꯫
ꯊꯣꯡꯗꯔ꯭ꯤꯗ
ꯎꯝ ꯊꯁꯤꯔꯣ ꯎꯝ ꯅꯪꯅ ꯅꯪꯕꯤꯅꯗꯥꯕꯥꯅꯤ ꯈ ꯂꯩꯕꯅꯤꯅꯪ꯫ ꯑꯗꯨꯝ ꯎꯝ
ꯃꯔꯥꯛ ꯃꯔꯥꯛ ꯇꯥꯗꯤ ꯃꯤ ꯌꯥꯝꯅꯁꯨ ꯆꯥꯛ ꯌꯦꯟꯁꯥꯡ ꯊꯣꯡꯉꯒ ꯇꯟꯕꯅꯤꯗ꯫
ꯎꯝ ꯃꯔꯛ ꯃꯔꯛ ꯇꯗꯤꯀꯣ꯫
ꯎꯝ ꯆꯥꯛ ꯏꯟꯁꯪ ꯊꯣꯡꯕꯗꯤ꯫ ꯑꯩꯒꯤ ꯑꯩꯒꯤꯁꯨ ꯕꯦꯔꯥ ꯂꯩꯇꯦꯔꯥ ꯑꯣꯏꯁꯨ ꯉꯔꯥꯡ ꯉꯔꯥꯛꯀꯤꯗꯤ꯫ ꯌꯥꯝ ꯇꯥꯡꯅꯤꯡꯗꯅ꯫
ꯍꯝꯅꯤ꯫
ꯨꯝ ꯒꯥꯔꯤꯗ ꯑꯩꯈꯣꯏꯁꯦ ꯑꯁꯤꯗ ꯂꯥꯏꯔꯗꯤ ꯑꯗꯨꯝ ꯇꯥꯟꯕꯅꯦ꯫
ꯎꯝ ꯅꯣꯏ
ꯆꯠꯂ ꯂꯩꯕꯅꯤꯅ
ꯎꯝ ꯎꯝ ꯍꯥꯥ
ꯀꯔꯤꯁꯨ ꯍꯥꯏꯗꯦꯀꯣ ꯑꯗꯣ ꯅꯪ ꯀꯔꯤꯅꯣ ꯀꯔꯤꯅꯣ ꯍꯥꯏꯕꯒꯨꯝ ꯇꯥꯎꯕ ꯑꯗꯨꯏꯒꯤ
ꯑꯣ ꯑꯣ ꯁꯋꯥꯏꯗꯦꯗ꯫
ꯎꯝ ꯌꯥꯝ ꯂꯩꯔꯤꯕ꯭ꯔꯣ ꯅꯪꯒꯤ꯫
ꯑꯩꯒꯤ ꯍꯣꯏ ꯂꯩꯔꯤꯌꯦꯦ ꯎꯝ ꯇꯔꯥ ꯂꯩꯔꯤ
ꯑꯣ ꯅꯣꯏ ꯑꯦꯛꯖꯥꯝ ꯂꯩꯥꯏꯕꯤꯒꯤꯅꯦꯕ ꯑꯗꯨꯣ
ꯎꯝ ꯅꯍꯥꯟꯗꯣ ꯇꯧꯗꯤꯦ ꯇꯧꯕꯃꯅꯤ ꯑꯗ ꯑꯃꯨꯛ ꯐꯔꯛ ꯇꯥꯕ ꯈꯜꯂꯒ ꯎꯝ
ꯍꯣꯏ ꯏꯃꯥ ꯏꯃꯥꯟꯅꯕꯤ ꯃꯁꯥ ꯃꯁꯥꯡꯕꯒꯤꯗꯣ ꯂꯣꯏꯕ꯭ꯔꯦ ꯍꯥꯏꯅꯦ
ꯍꯣꯏ ꯂꯣꯏꯈꯩ ꯅꯠꯇ ꯌꯥꯝ ꯊꯨꯑꯦ ꯈꯪꯗꯦ ꯑꯩꯁꯨ
ꯑꯁ ꯌꯥꯝ ꯊꯨꯔꯁꯨ ꯌꯥꯗꯅꯦ ꯃꯥꯒꯤꯗꯣ
ꯎꯝ ꯌꯥꯝ ꯂꯥꯛꯇꯦ ꯍꯥꯏꯌꯦ ꯃꯥꯒꯤꯗꯣ
ꯑꯗꯨꯅꯦ ꯅꯣꯛꯅꯤꯡꯁꯦ ꯅꯣꯛꯅꯤꯡꯕꯅꯤꯅ ꯃꯥꯅ ꯍꯥꯏꯕ ꯃꯇꯝꯗ ꯃꯥꯒꯤ ꯌꯥꯔꯥ ꯍꯥꯏꯕ ꯃꯇꯝꯗ
ꯍꯣꯏꯍꯣꯏ ꯈꯪꯉꯦ ꯍꯣꯏ ꯍꯥꯏꯔꯛꯑꯦ ꯑꯩꯉꯣꯟꯗ
ꯁꯤ
ꯌꯥꯝꯝꯕ ꯃꯥꯗꯦꯅ
ꯑꯁ ꯌꯥꯝꯗꯤ ꯑꯩꯁꯦ ꯁꯥꯎꯅꯤꯡꯉꯒ ꯂꯥꯛꯏꯕꯅꯦ
ꯇꯥꯜꯂꯦ ꯌꯥꯝꯃꯟꯗꯅ ꯑꯁꯤ